ꯑꯣ ꯍꯜꯂꯣ ꯀꯨꯏꯔ‌ꯦꯗ ꯇꯥꯏꯌꯦ ꯇꯥꯏꯌꯦ ꯇꯥꯔꯕꯣ ꯅꯪꯗꯤ ꯍꯣ ꯇꯥꯔꯦ ꯇꯥꯔꯦ ꯁꯨꯝ ꯂꯩꯔꯝꯕꯅꯤꯗ ꯀꯨꯏꯔꯦꯗ ꯏꯕꯥꯅꯤꯗꯤ ꯁꯨꯃꯥꯏꯅꯒ ꯋꯥꯔꯤꯒ ꯁꯥꯟꯅꯒꯤꯗꯕ ꯉꯁꯤꯗꯤ ꯅꯪꯖꯦ ꯑꯩꯅ ꯈꯥꯡꯇꯧ ꯍꯦꯛ ꯐꯣꯟ ꯇꯧꯅꯤꯡꯉꯛꯄ ꯋꯥꯔꯤ ꯁꯥꯟꯅꯅꯤꯡꯕ ꯍꯥꯏꯇꯥꯔꯦ
ꯑꯦ ꯄꯥꯎ ꯅꯨꯡꯉꯥꯏꯕ ꯂꯩꯕ ꯃꯥꯜꯂꯤꯀꯣ
ꯑꯣ ꯑꯇꯩꯇꯩ ꯑꯁ ꯅꯨꯄꯤ ꯑꯉꯥꯡ ꯒ ꯊꯤꯗ꯭ꯔꯤꯗ ꯏꯁꯥ ꯄꯥꯈꯪ ꯑꯣꯏꯔꯤꯗ
ꯆꯍꯤꯁꯦ ꯑꯉꯥꯡ ꯗꯤ ꯑꯣꯏꯔꯛꯇ꯭ꯔꯕꯅꯤ ꯅꯦꯍꯦ
ꯎꯝ ꯑꯣꯏꯔꯛꯇꯣꯔꯦ ꯑꯣꯏꯔꯛꯇꫭꯔꯦ ꯅꯨꯄꯤ ꯑꯉꯥꯡ ꯊꯤꯔꯕꯨ ꯃꯔꯨꯞꯀꯤ ꯀꯩꯗꯧꯕꯒꯤ ꯆꯦ ꯄꯥꯎ ꯂꯥꯛ ꯑꯣꯏꯗꯣꯏꯅꯣ
ꯎꯝ ꯁꯨꯝ ꯆꯦꯄꯥꯎ ꯂꯥꯛꯇꯔꯁꯨ ꯅꯨꯄꯤ ꯆꯦꯟꯕ ꯈꯣꯠꯄ
ꯑꯦ ꯆꯦꯟꯗ‌‌ꯦ ꯆꯦꯟꯗꯦ ꯑꯩꯁꯦ ꯋꯥꯔꯤꯁꯦ ꯀꯩꯅꯣꯝꯇ ꯍꯪꯖꯒꯦ ꯇꯧꯕꯅꯤꯅꯦ ꯁꯨꯝ ꯃꯔꯨ ꯑꯣꯏꯅ ꯑꯩꯈꯣꯏꯒꯤ ꯂꯩꯔꯝꯕ ꯊꯥꯏꯅꯒꯤ ꯂꯩꯔꯝꯕ ꯀꯩꯅꯣ ꯍꯥꯏꯇꯥꯔꯦꯀꯣ ꯀꯪꯂꯩꯔꯣꯟꯒꯤ ꯑꯣꯏꯕ ꯆꯠꯅꯔꯝꯕ ꯆꯠꯅ ꯄꯊꯥꯞꯁꯦ ꯈꯪꯉꯦ ꯌꯥꯝ ꯈꯔ ꯈꯪꯉꯦꯗꯤ ꯍꯥꯏ ꯇꯔꯦ ꯃꯤꯅ ꯁꯨꯃꯥꯏꯅ ꯍꯥꯏ ꯀꯥꯟꯗꯁꯨ ꯑꯩꯅ ꯀꯅꯥꯗ ꯍꯪꯉꯗꯤ ꯈꯪꯕ ꯉꯝꯒꯗꯒꯦꯅ ꯍꯥꯏꯕ ꯃꯇꯝꯗ ꯅꯪꯉꯣꯟꯗ ꯍꯪꯉꯗꯤ ꯑꯦ ꯑꯗꯨ ꯑꯩꯈꯣꯏꯒꯤ ꯃꯔꯨꯞ ꯑꯃ ꯂꯩꯕꯅꯤ ꯑꯗꯨꯗ ꯍꯪꯉꯨ ꯑꯗꯨꯗꯤ ꯃꯥꯅ ꯍꯥꯏꯔꯛꯄꯗ ꯑꯩꯒꯁꯨ ꯈꯪꯅꯩ ꯑꯗꯨꯗꯤ ꯃꯉꯣꯟꯗ ꯍꯪꯕꯅ ꯐꯔꯅꯤꯅ ꯑꯩꯁꯨ ꯍꯪꯒꯦꯅ ꯇꯧꯕꯅꯤꯗ
ꯎꯝ ꯍꯪꯉꫭꯑꫭ ꯀꯪꯂꯩꯔꯣꯟꯒꯤ ꯀꯔꯤ ꯃꯔꯨ ꯑꯣꯏꯕ ꯋꯥꯔꯤꯅꯣꯅꯦ
ꯑꯩꯈꯣꯏꯁꯦ ꯑꯩꯁꯦ ꯍꯧꯖꯤꯛꯁꯦ ꯊꯕꯛ ꯑꯃ ꯀꯟꯅ ꯇꯧꯔꯤꯌꯦ
ꯑꯥ
ꯍꯥꯏꯗꯤ ꯑꯩꯈꯣꯏꯒꯤ ꯑꯩꯈꯣꯏ ꯀꯪꯂꯩꯄꯥꯛꯀꯤ ꯑꯣꯏꯕ ꯑꯩꯈꯣꯏꯒꯤ ꯍꯔꯥꯎ ꯀꯨꯝꯍꯩ ꯂꯩꯗꯅ
ꯑꯥ
ꯁꯤꯒꯤ ꯃꯔꯝꯗ ꯈꯤꯇꯪ ꯅꯩꯅꯕ ꯑꯃ ꯑꯩꯅ ꯆꯦ ꯆꯥꯡ ꯑꯃ ꯈꯤꯇꯪ ꯏꯈꯠꯂꯤꯌꯦ ꯁꯨꯝ ꯍꯌꯦꯡꯋꯥꯏꯒꯤ ꯀꯥꯟꯅꯔꯕꯅꯦ ꯊꯝꯖꯤꯟꯖꯒꯦꯅ ꯑꯗꯨꯗ ꯑꯩꯅ ꯑꯍꯥꯟꯕꯗ ꯗ ꯍꯪꯅꯤꯡꯉꯤꯁꯦ ꯑꯩꯈꯣꯏꯒꯤ ꯑꯣꯏꯅ ꯆꯍꯤ ꯍꯧꯔꯛꯄꯗ ꯂꯩꯕ ꯕ ꯁꯖꯤꯕꯨ ꯆꯩꯔꯥꯎꯕꯁꯦ ꯁꯤꯁꯦ ꯁꯖꯤꯕꯨ ꯍꯥꯏꯁꯤꯅ ꯀꯔꯤ ꯊꯥ ꯑꯣꯏꯕꯅꯣ ꯃꯁꯤꯁꯦ ꯀꯔꯝꯕ ꯃꯇꯝꯗꯅ ꯑꯌꯥꯝꯕ ꯄꯥꯡꯊꯣꯛꯏ ꯆꯍꯤ ꯑꯃꯗ ꯀꯌꯥꯔꯛ ꯄꯥꯡꯊꯣꯛꯀꯦ ꯁꯨꯃꯥꯏꯅ ꯈꯤꯇꯪ ꯈꯪꯅꯤꯡꯕ ꯍꯥꯏ ꯇꯥꯏ
ꯁꯖꯤꯕꯨ ꯍꯥꯏ ꯁꯦ ꯑꯩꯈꯣꯏꯒꯤ ꯀꯩꯅꯣꯅꯤ ꯑꯦꯄ꯭ꯔꯤꯜ ꯏꯪꯂꯤꯁꯇ ꯍꯥꯏꯔꯒꯅ ꯀꯣ ꯑꯦꯄ꯭ꯔꯜ ꯍꯥꯏꯕ ꯊꯥꯖꯤ ꯁꯤ ꯑꯣꯏꯗꯣꯏꯅꯦꯕ
ꯎꯝ
ꯁꯖꯤꯕꯨꯁꯦ ꯁꯖꯤꯕꯨꯗ ꯑꯩꯈꯣꯏꯅ ꯃꯩꯇꯩꯒꯤ ꯌꯥꯝ ꯃꯔꯨ ꯑꯣꯏꯕ ꯀꯨꯝꯍꯩ ꯍꯥꯏꯇꯥꯔꯦꯀꯣ ꯂꯥꯏꯅꯤꯡ ꯀꯨꯝꯍꯩ ꯌꯥꯕꯨ ꯄꯥꯡꯊꯣꯛꯏ ꯆꯩ ꯋꯥ ꯍꯥꯏꯗꯅ ꯄꯥꯡꯊꯣꯛꯑꯦꯕꯀꯣ
ꯎꯝ
ꯁꯤꯗ ꯑꯩꯈꯣꯏꯅ ꯃꯁꯤꯁꯦ ꯆꯍꯤ ꯑꯃꯗ ꯑꯃꯨꯔꯛ ꯈꯛꯇꯪꯅꯤ ꯁꯖꯤꯕꯨ ꯍꯥꯏꯔꯤꯕ ꯊꯥꯁꯤꯗ ꯂꯥꯎꯗꯣꯏꯁꯦ ꯆꯩ ꯆꯩꯔꯥꯎꯕꯒꯤ ꯅꯤꯌꯣꯝꯁꯤꯅ ꯑꯩꯈꯣꯏꯅ ꯂꯩꯕꯥꯛ ꯅꯤꯡꯊꯧ ꯄꯥꯜꯂꯤꯉꯩ ꯃꯇꯝ ꯃꯇꯝꯗꯅꯦ
ꯎꯝ
ꯈꯣꯂꯥꯎ ꯂꯥꯏ ꯍꯔꯥꯎꯕ ꯍꯥꯏꯕ ꯀꯨꯝꯃꯩ ꯑꯃ ꯑꯩꯈꯣꯏꯒꯤ ꯂꯥꯏ ꯍꯔꯥꯎꯕꯖꯦ
ꯍꯝ
ꯃꯐꯝ ꯈꯨꯗꯤꯡꯃꯛꯇꯗꯤ ꯍꯔꯥꯎꯋꯤꯗꯅ
ꯑꯥ
ꯑꯗꯨꯕꯨ ꯅꯤꯡꯊꯧꯒꯤ ꯑꯣꯏꯅ ꯀꯣꯅꯨꯡꯒꯤ ꯑꯣꯏꯅ ꯑꯥ ꯑ ꯑ ꯌꯥꯝ ꯆꯥꯎꯅ ꯂꯥꯎꯕ ꯍꯥꯏꯕ ꯑꯃ ꯂꯩꯌꯦꯕꯀꯣ ꯃꯗꯨ ꯎꯃꯒꯥ ꯌꯧꯔꯛꯇ꯭ꯔꯤ ꯉꯩ ꯇꯥꯏꯃꯤꯡꯗ ꯆꯍꯤ ꯑꯃꯗ ꯑꯗꯨꯅꯇ ꯀꯃꯥꯏ ꯇꯧꯒꯦꯗ ꯆꯍꯤꯖꯦ ꯑꯔꯤꯕ ꯆꯥꯍꯤꯖꯦ ꯂꯣꯏꯗꯣꯔꯦ ꯑꯅꯧꯕ ꯆꯍꯤ ꯂꯥꯛ ꯍꯝꯗꯥꯏꯁꯤꯗꯅꯦ ꯌꯦ ꯊꯧꯕꯁꯤꯅ ꯑꯈꯣꯏꯒꯤ ꯆꯩꯔꯥꯎꯗ꯭ꯔꯤꯉꯩ ꯃꯃꯥꯡꯖꯤꯗ ꯆꯩ ꯊ ꯆꯩꯊꯥꯕ ꯍꯥꯏꯕ ꯒꯤ ꯑꯃ ꯀꯩꯅꯣ ꯇꯧꯅꯤꯕ ꯊꯤꯅꯦꯕ ꯀꯣ ꯆꯩꯆꯥꯕ ꯑꯕ ꯃꯤꯖꯦ ꯊꯤꯔꯒ ꯎꯁꯤꯟ ꯆꯤꯟꯗꯣꯏꯅꯦꯕ ꯃꯥ ꯑꯈꯣꯏꯅ ꯉꯥꯗ ꯎꯁꯤꯡ ꯁꯤꯡꯕꯗꯣ ꯑꯗꯨ ꯃꯥꯏꯅ ꯎꯁꯤꯟ ꯊꯤꯟꯗꯣꯏꯅꯦꯕ
ꯑꯧ
ꯑꯗꯒꯤꯗꯤ ꯆꯩꯔꯥꯎꯗ꯭ꯔꯤꯉꯩ ꯃꯃꯥꯡꯗ ꯑꯈꯣꯏꯅ ꯀꯩꯅꯣ ꯇꯧꯋꯤ ꯑ ꯀꯣꯅꯨꯡꯒꯤ ꯑꯣꯏꯕ ꯃꯥꯏꯀꯩ ꯃꯔꯤꯃꯛꯇ ꯑꯈꯣꯏꯅ ꯂꯥꯏꯊꯣꯛ ꯇꯤꯟꯊꯧ ꯈꯔꯗꯤ ꯇꯧꯋꯦꯕꯀꯣ ꯁꯤ ꯑꯩꯅ ꯃꯣꯇꯤ ꯎꯍꯧꯕꯗꯤ ꯅꯠꯇꯦ ꯂꯥꯏꯔꯤꯛ ꯂꯥꯏꯁꯨꯅꯕꯨꯗꯤ ꯍꯥꯏꯔꯝꯕꯅꯤ ꯑ ꯈꯨꯔꯥꯏ ꯋꯥꯡꯈꯩ ꯑꯗꯨꯗꯒꯤꯗꯤ ꯈꯨꯔꯥꯏ ꯋꯥꯡꯈꯩ ꯂꯩꯔꯦꯗꯅ ꯁꯣꯝ ꯅꯥꯀꯟ ꯁꯥꯏꯠ ꯑꯗꯒꯤ ꯀꯣꯡꯕ ꯁꯣꯝꯖꯦ ꯁꯣꯝꯗ ꯑꯈꯣꯏꯅ ꯂꯩꯕꯥꯛꯀꯤ ꯑꯣꯏꯕ ꯑꯐꯠꯇꯕ ꯂꯥꯟꯅꯆꯤꯡꯕꯀꯣ ꯑꯅꯥ ꯑꯌꯦꯛꯅ ꯆ ꯎꯕ ꯂꯥꯛꯄꯗ ꯉꯥꯛꯊꯣꯛꯅꯕ ꯍꯥꯏꯗꯅ ꯁꯤꯡꯆꯠ ꯁꯤꯡꯇꯦꯛꯄ ꯀꯥꯏꯅꯀꯣ ꯁꯥꯡꯊꯠ ꯁꯤꯡꯆꯠ ꯁꯤꯡꯊꯥꯕ ꯀꯥꯏꯅ ꯂꯩꯔꯝꯃꯦꯕꯀꯣ ꯑꯗꯨꯃꯥꯏꯟ ꯇꯧꯗꯅ ꯑꯗꯨꯒ ꯁꯤꯡꯆꯠ ꯁꯤꯡꯊꯥꯕꯖꯤꯗ ꯑꯈꯣꯏꯅ ꯉꯁꯥꯏꯒꯤ ꯑ ꯃꯐꯝ ꯈꯔ ꯃꯔꯨ ꯑꯣꯏꯕ ꯑꯔꯨꯕ ꯃꯐꯝꯗꯗꯤ ꯂꯥꯏꯊꯧ ꯇꯤꯟꯊꯧ ꯅꯤꯡꯊꯧꯒꯤ ꯑꯣꯏꯕ ꯀꯔꯤꯒꯤꯅꯣꯗꯤ ꯆꯠꯂꯝꯃꯤ ꯃꯔꯨ ꯑꯣꯏꯅ ꯆꯩ ꯊꯥꯕ ꯍꯥꯏꯕ ꯃꯤꯁꯛꯁꯦ ꯆꯩ ꯊꯥꯕ ꯍꯥꯏꯕꯗꯣ ꯅꯤꯡꯊꯧꯅ ꯈꯜꯂꯦꯗꯅ ꯂꯩꯕꯥꯛꯁꯤꯗ ꯇꯥꯔꯛꯀꯗꯕ ꯗꯁꯥ ꯑꯋꯥ ꯑꯅꯥ ꯄꯨꯟꯅꯃꯛ ꯅꯪꯉꯣꯟꯗ ꯂꯣꯏꯅ ꯄꯨꯔꯣ ꯍꯥꯏꯗꯅ ꯁꯩ ꯁꯤꯡꯊꯥꯕ ꯆꯩ ꯆꯩ ꯊꯥꯕ ꯃꯤꯁꯛ ꯑꯃ ꯊꯤꯒꯅꯤꯗꯅ ꯃꯥꯖꯦ ꯎꯁꯤꯟ ꯁꯤꯟꯗꯣꯏꯅꯦꯕꯀꯣ ꯑꯗꯨꯒ ꯎꯁꯤꯟ ꯁꯤꯜꯂꯤꯕ ꯃꯤꯖꯦ ꯑ ꯅꯤꯡꯊꯧꯅ ꯃꯅꯥ ꯃꯊꯨꯖꯨ ꯆꯥꯎꯅ ꯄꯤꯅꯦꯕ ꯃꯥꯒꯤ ꯂꯩꯍꯧꯔꯤꯕ ꯏꯃꯨꯡ ꯃꯅꯨꯡꯗꯨꯒꯤ ꯑꯣꯏꯕ ꯀꯅꯣ ꯇꯧꯔꯒ ꯃꯁꯤꯖꯦ ꯁꯤꯟꯈ꯭ꯔꯦ ꯍꯥꯏꯔ ꯃꯇꯨꯡꯗ ꯈꯨꯟꯅ ꯆꯩꯔꯥꯎꯕꯖꯦ ꯑꯗꯒꯤ ꯁꯖꯤꯕꯨꯒꯤ ꯅꯣꯡꯃ ꯄꯥꯟꯕ ꯅꯨꯃꯤꯠꯁꯤꯗꯅꯦ ꯆꯩꯔꯥꯎꯕ ꯍꯧꯗꯣꯏꯅꯦꯕ ꯐꯖ ꯆꯩꯔꯥꯎꯕꯖꯤꯅ ꯁꯖꯤꯕꯨ ꯍꯥꯏꯕ ꯃꯇꯝꯖꯤꯗ ꯑꯅꯧ ꯑꯅꯧꯕ ꯌꯦꯅꯤꯡ ꯍꯨꯂꯛꯄ ꯃꯇꯝꯅꯦꯕꯀꯣ ꯑꯥ ꯁꯤꯗ ꯍꯩꯔꯥꯡ ꯂꯩꯔꯥꯡ ꯐꯖꯅ ꯁꯥꯠꯂꯤꯗꯣ ꯐꯖ ꯐꯖꯕ ꯃꯇꯝ ꯁꯖꯤꯕꯨꯖꯤꯗ ꯃꯈꯜ ꯁꯨꯅ ꯑꯗꯨꯝ ꯁꯥꯠꯂꯦꯕꯀꯣ ꯁꯤꯗ ꯀꯩꯅꯣꯗ ꯂꯥꯏꯗ ꯀꯠꯄꯒꯤ ꯇꯥꯟꯖꯥ ꯑꯃ ꯄꯤꯕ ꯑꯗꯒꯤꯗꯤ ꯑꯩꯈꯣꯏꯅ ꯆꯍꯤ ꯂꯣꯏꯔꯛꯄꯗ ꯂꯣꯛꯈꯤꯕ ꯑꯅꯧꯕ ꯆꯦꯡꯗꯣ ꯃꯗꯨꯅ ꯏꯁꯣꯔꯅ ꯄꯤꯕꯤꯕꯅꯤ ꯀꯥꯏꯅꯀꯣ ꯐꯧꯔꯩ ꯑꯃ ꯀꯧꯏꯤꯗꯅ ꯑꯩꯈꯣꯏꯒꯤ ꯆꯦꯡ ꯄꯨꯊꯣꯛꯏꯕ ꯏꯁꯣꯔ ꯏꯕꯦꯝꯃꯀꯣ ꯑꯗ ꯐꯧꯔꯩ ꯑꯃꯒꯨꯝꯕ ꯃꯣꯏꯗ ꯂꯥꯏꯒꯤ ꯆꯥꯛꯆꯥꯛ ꯄꯤꯗꯅ ꯃꯊꯦꯜ ꯂꯨꯀꯣꯏ ꯃꯅꯥ ꯂꯣꯏꯅ ꯊꯥꯛꯇꯅ ꯆꯍꯤꯗꯨꯒꯤ ꯑꯣꯏꯕ ꯑꯩꯈꯣꯏꯒꯤ ꯏꯃꯨꯡꯗꯨꯗ ꯂꯝꯗꯝꯗꯨꯗ ꯐꯠꯇꯕ ꯆꯪꯉꯛꯀꯗꯕꯀꯣ ꯌꯨꯝ ꯌꯨꯝꯒꯤ ꯑꯣꯏꯅ ꯏꯃꯨꯡꯗꯨꯗ ꯍꯥꯏ ꯇꯔꯦ ꯐꯠꯇꯕ ꯂꯥꯏꯛ ꯐꯠꯇꯕ ꯂꯩꯕꯁꯤꯡꯁꯦ ꯁꯤꯗ ꯅꯣꯏꯒꯤ ꯆꯥꯛ ꯑꯣꯏꯔꯕꯅꯤ ꯍꯥꯏꯔꯒ ꯊꯣꯡꯒꯥꯟ ꯊꯣꯡꯒꯥꯟꯗ ꯊꯥꯗꯣꯛꯇꯣꯏꯅꯦꯕ ꯌꯨꯝ ꯌꯨꯝꯁꯤꯗ ꯆꯪꯉꯛꯇꯅꯕꯀꯣ
ꯑꯩꯅ ꯀꯩꯅꯣꯝꯇ ꯍꯪꯍꯧꯒꯦꯅꯦ ꯃꯔꯛ ꯊꯜꯂꯒ ꯀꯣ
ꯎꯝ
ꯎꯝ ꯃꯁꯤꯗ ꯑꯩꯈꯣꯏꯅꯒ ꯆꯩꯔꯥꯎꯕꯁꯤꯗ ꯁꯨꯃꯥꯏꯅꯒ ꯇꯧꯅꯩ ꯍꯥꯏꯀꯣ ꯃꯊꯦꯜ ꯂꯨꯞꯄꯣꯏꯁꯤꯅ ꯃꯣꯏ ꯉꯥ ꯊꯣꯡꯕꯁꯨ ꯌꯥꯎꯋꯦ ꯍꯥꯏ ꯑꯗꯨꯒ ꯑꯇꯩ ꯑꯇꯩꯁꯨ ꯊꯣꯡꯅꯩ ꯍꯥꯏ ꯍꯥꯏꯗꯤ ꯉꯥ ꯉꯥ ꯊꯣꯡꯗꯕ ꯑꯇꯩꯁꯨ ꯂꯩ ꯍꯥꯏ ꯃꯣꯏꯒꯤ ꯁꯥꯒꯩ ꯅꯥꯇꯩꯀꯣ ꯑꯗꯨꯒ ꯁꯥꯒꯩ ꯈꯔꯅ ꯉꯥꯁꯦ ꯊꯣꯡꯉꯦ ꯍꯥꯏ ꯑꯗꯨꯒ ꯆꯤꯡ ꯀꯥꯕ ꯍꯥꯏꯅꯁꯨ ꯑꯃ ꯂꯩ ꯍꯥꯏ ꯑꯩꯅ ꯁꯨꯝ ꯈꯪꯗꯕꯒꯤ ꯅꯉꯣꯟꯗ ꯍꯪꯕꯅꯦ ꯑꯗꯨꯒ ꯀꯩꯅꯣ ꯀꯩꯅꯣꯁꯨ ꯇꯧꯕ ꯍꯥꯏꯇꯥꯔꯦ ꯎ ꯁꯤꯗ ꯑꯩꯈꯣꯏꯅ ꯆꯩꯔꯥꯎꯕꯗ ꯉꯥ ꯊꯣꯡꯉꯒ ꯍꯥꯏꯗꯤ ꯑꯩꯈꯣꯏꯅ ꯊꯣꯡꯉꯤꯕ ꯃꯊꯦꯜ ꯂꯨꯄꯒꯤ ꯃꯌꯥꯝꯁꯦ ꯍꯥꯏꯗꯤ ꯌꯨꯝꯊꯣꯡ ꯈꯨꯗꯤꯡꯒꯤꯒ ꯆꯠꯂꯒ ꯇꯤꯟꯅꯩ ꯍꯥꯏ ꯃꯁꯤꯗ ꯑꯩꯈꯣꯏꯅ ꯊꯤꯜꯂꯤꯕ ꯌꯨꯝꯊꯣꯡꯁꯤꯡꯁꯤꯅ ꯀꯔꯝꯕ ꯌꯨꯝꯊꯣꯡ ꯑꯣꯏꯗꯣꯏꯅꯣ ꯒꯤꯗꯤ ꯃꯁꯤꯅ ꯑꯩꯈꯣꯏꯒꯤ ꯁꯥꯒꯩ ꯅꯥꯇꯩꯒꯤ ꯑꯣꯏꯕ꯭ꯔꯥ ꯅꯠꯇ꯭ꯔꯒ ꯂꯩꯀꯥꯏꯒꯤ ꯑꯣꯏꯅ ꯑꯗꯨꯝ ꯂꯣꯏꯅ ꯇꯤꯟꯅꯕ꯭ꯔꯥ ꯁꯤꯁꯤꯕꯨ ꯀꯃꯥꯏ ꯀꯃꯥꯏꯅ ꯇꯧꯕꯅꯣ ꯑꯝꯇ ꯍꯥꯏꯌꯨꯅꯦ ꯅꯪꯅ ꯍꯥꯏꯕꯗꯨ ꯇꯥꯔꯒ ꯍꯥꯏꯐꯦꯠ ꯒ꯭ꯌꯥꯟ ꯂꯧꯁꯤꯡ ꯑꯣꯏꯅꯕ
ꯁꯤꯖꯦ ꯑꯩꯈꯣꯏꯅ ꯆꯩꯔꯥꯎꯕ ꯅꯨꯃꯤꯠꯁꯤꯗ ꯉꯜꯂꯤꯉꯩ ꯃꯇꯝꯁꯦ ꯑꯩꯈꯣꯏꯁꯦ ꯑꯩꯈꯣꯏꯅ ꯌꯥꯝꯅ ꯂꯤꯔꯕꯒꯤ ꯃꯇꯝ ꯍꯥꯏ ꯇꯔꯦꯀꯣ ꯑꯩꯈꯣꯏ ꯐꯤꯐꯇꯤꯟ ꯑꯦ ꯗꯤ ꯄꯥꯟꯕ ꯃꯇꯝꯗꯗꯤ ꯆꯩꯔꯥꯎꯕꯁꯦ ꯑꯁꯦꯡꯕꯗꯤ ꯅꯤꯡꯊꯧ ꯀꯌꯥꯝꯕꯅ ꯄꯥꯜꯂꯝꯕ ꯅꯤꯡꯊꯧꯗꯣ ꯃꯗꯨꯗꯒꯤ ꯊꯤꯕ ꯍꯧꯋꯦꯕꯀꯣ ꯆꯩꯊꯥꯔꯣ ꯀꯨꯝꯕ ꯑꯗꯨꯒꯤ ꯃꯇꯨꯡ ꯃꯇꯨꯡꯏꯟꯅ ꯑꯗꯨꯗꯒꯤ ꯆꯩꯔꯥꯎꯕꯗꯨꯅ ꯆꯩ ꯊꯥꯕ ꯍꯧꯋꯦ ꯆꯩꯔꯥꯎꯕ ꯍꯧꯋꯦ ꯍꯥꯏꯗꯅ ꯏꯔꯝꯃꯦꯕꯀꯣ ꯑꯗꯨꯒꯤ ꯃꯃꯥꯡꯗꯒꯤ ꯆꯠꯅꯔꯛꯄꯗꯤ ꯑꯣꯏꯔꯝꯒꯅꯤ ꯉꯁꯤꯁꯦ ꯑꯩꯅ ꯁꯨꯝ ꯈꯟꯕꯗ ꯑꯗꯨꯕꯨ ꯂꯥꯏꯔꯤꯛꯇ ꯔꯦꯀꯣꯔꯠꯇ ꯑꯗꯨꯃꯥꯏꯅ ꯂꯩꯕꯅꯤꯅ ꯑꯗꯨꯣꯝꯗꯤ ꯂꯩꯔꯦ ꯑꯗꯨꯒ ꯁꯤꯗ ꯆꯩꯔꯥꯎꯕ ꯑꯃ ꯅꯨꯃꯤꯠꯁꯤꯗ ꯌꯃꯨꯡꯗ ꯄꯥꯟꯕ ꯍꯤꯡꯒꯣꯜꯗ ꯄꯥꯟꯕ ꯃꯊꯦꯜ ꯎꯨꯀꯣꯏ ꯀꯠꯇꯅ ꯆꯥꯅꯔꯝꯃꯦꯕ ꯃꯇꯝ ꯑꯃꯗꯗꯤ ꯑꯩꯈꯣꯏꯒꯤ ꯀꯩꯅꯣꯁꯦ ꯃꯅꯤꯄꯨꯔꯗ ꯂꯩꯔꯤꯕ ꯃꯤ ꯈꯨꯗꯤꯡꯃꯛꯁꯦ ꯆꯥꯎꯈꯠꯇ꯭ꯔꯤꯉꯩꯒꯤ ꯃꯇꯝꯗꯗꯤ ꯂꯣꯏꯅ ꯌꯨꯝꯊꯣꯡ ꯈꯨꯗꯤꯡꯗ ꯑꯩꯈꯣꯏꯅ ꯍꯧꯖꯤꯛ ꯑꯔꯤꯕ ꯃꯇꯝꯒꯤ ꯈꯔ ꯎꯕꯗ ꯑꯟꯗ꯭ꯔꯣꯒꯨꯝꯕ ꯑꯗꯨꯗꯒꯤꯗꯤ ꯐꯌꯦꯡꯒꯨꯝꯕꯀꯣ ꯃꯁ ꯃꯐꯝꯁꯤꯡꯁꯤꯗꯗꯤ ꯆꯩꯔꯥꯎꯕꯗ ꯃꯅꯥ ꯃꯁꯤꯡꯁꯦ ꯇꯧꯕꯁꯨ ꯆꯥꯎꯎꯋꯤ ꯑꯗꯨꯒ ꯑꯣꯛꯁꯥꯁꯦ ꯑꯣꯁ ꯊꯣꯡꯅꯩꯌꯦꯕ ꯃꯣꯏꯒꯤꯗꯨꯅ ꯑꯃꯨꯛ
ꯑꯣ
ꯑꯗꯨꯒ ꯑꯩꯈꯣꯏꯒꯤ ꯑꯃꯨꯛ ꯃꯩꯇꯩ ꯍꯥꯏꯇꯥꯔꯦ ꯇꯝꯄꯥꯛꯇ ꯇꯥꯕ ꯃꯩꯇꯩ ꯃꯣꯏꯁꯨ ꯇꯝꯄꯥꯛꯇ ꯇꯥꯏꯀꯣ ꯐꯗꯣꯇ ꯃꯌꯥꯝ ꯃꯦꯖꯣꯔꯤꯇꯤ ꯑꯣꯏꯕꯗ ꯍꯤꯟꯗꯨꯏꯖꯝ ꯆꯪꯈ꯭ꯔꯕ ꯃꯩꯇꯩꯁꯤꯡꯁꯦ ꯁꯤꯗꯥꯃꯛ ꯁꯔꯥꯎ ꯅꯨ ꯁꯦ ꯑꯁꯦꯡꯕ ꯅꯨꯃꯤꯠꯅꯤ ꯆꯍꯤ ꯍꯧꯕ ꯅꯨꯃꯤꯠꯅꯤ ꯃꯁꯤꯗ ꯁꯥ ꯉꯥ ꯏ ꯇꯥꯕ ꯑꯝꯇ ꯆꯥꯕ ꯌꯥꯗꯦ ꯍꯥꯏꯅꯗꯥꯏꯅꯦ ꯑ ꯃꯅꯥꯃ ꯁꯤꯡ ꯍꯤꯡꯒꯣꯜꯗ ꯄꯥꯟꯕ ꯃꯊꯦꯜ ꯂꯨꯀꯣꯏ ꯃꯌꯥꯝꯒꯤ ꯃꯅꯥ ꯃꯁꯤꯡꯒꯤ ꯃꯊꯦꯜ ꯑꯃ ꯇꯧꯔꯦ
ꯎꯝ
ꯉꯜꯂꯤꯉꯩ ꯃꯇꯝꯗꯗꯤ ꯀꯣ ꯑꯗꯨꯒ ꯉꯥꯒ ꯇꯧꯔꯛ ꯍꯧꯖꯤꯛꯇꯤ ꯀꯨꯏꯗꯦ ꯍꯥꯏꯇꯥꯔꯦ ꯌꯒꯗ ꯁꯥꯄꯄꯒꯤ ꯃꯅꯥ ꯃꯁꯤꯡ ꯐꯪꯉꯛꯇꯕꯀꯣ ꯑꯗꯨ ꯆꯂꯁꯨ ꯃ ꯃ ꯌꯥ ꯊꯣꯡꯕ ꯋꯥꯔꯛꯄ ꯒ꯭ꯌꯥꯁ ꯆꯤꯡꯉꯛꯄꯅ ꯃꯔꯝ ꯑꯣꯏꯔꯒ ꯉꯥꯒꯨꯝꯕ ꯈꯔ ꯑꯃꯨꯛ ꯍꯥꯞꯆꯤꯜꯂꯛꯄ ꯑꯍꯥꯎꯕ ꯆꯥꯔꯛꯄꯗꯒꯤꯀꯣ ꯁꯃꯥꯏꯅ ꯍꯧꯖꯤꯛꯇꯤ ꯉꯥꯁꯦ ꯉꯥꯁꯦ ꯃꯤꯄꯨꯝ ꯈꯨꯗꯤꯡꯃꯛꯅ ꯑꯁꯦꯡꯕ ꯑꯣꯏꯅ ꯂꯧꯅꯔꯦꯕ ꯍꯥꯏꯗꯤ ꯂꯥꯏꯅ ꯀꯠꯄ ꯌꯥꯕ ꯆꯥꯕ ꯌꯥꯕ ꯃꯥꯁꯨ ꯑꯁꯣꯡꯕ ꯄꯣꯠ ꯑꯗ ꯆꯤꯡꯉꯦꯕꯀꯣ ꯍꯥꯟꯅꯗꯤ ꯉꯥ ꯇꯧꯕ ꯆꯩꯔꯥꯎꯗꯇ ꯉꯥ ꯇꯧꯕ ꯐꯠꯇꯦ ꯀꯥꯏꯅ ꯑꯍꯜ ꯂꯃꯟꯅ ꯍꯥꯏꯅꯔꯝꯕꯗꯣ ꯑꯗꯨ ꯍꯧꯖꯤꯛꯇꯤ ꯂꯩꯇ꯭ꯔꯦ ꯉꯥ ꯇꯧꯕꯁꯦ ꯉꯥꯁꯦ ꯑꯁꯦꯡꯕ ꯑꯣꯏꯅ ꯂꯧꯅꯔꯛꯑꯦ ꯑꯗꯨꯥꯏ ꯇꯧꯔꯦ ꯑꯗꯨꯃꯥꯏꯅ ꯁꯤꯒꯤ ꯃꯊꯦꯜ ꯂꯨꯀꯣꯏꯁꯦ ꯊꯣꯡꯉ ꯃꯇꯨꯡꯗ ꯃꯤ ꯌꯥꯝꯅ ꯇꯥꯗ꯭ꯔꯤꯉꯩ ꯃꯇꯝꯗꯗꯤ ꯂꯩꯀꯥꯏꯗꯨꯗ ꯂꯩꯔꯤꯕ ꯌꯨꯝꯊꯣꯡ ꯈꯨꯗꯤꯡꯃꯛꯇ ꯊꯤꯟꯅꯔꯝꯃꯦꯕ ꯁꯥꯒꯩꯒꯤ ꯃꯥꯟꯅꯄ ꯑꯣꯏꯒꯦꯔꯥ ꯃꯥꯟꯅꯗꯕ ꯑꯣꯏꯒꯦꯔꯥꯀꯣ ꯑꯩꯈꯅ ꯆꯥꯃꯤꯟꯅꯔꯝꯃꯦꯕ ꯑꯗꯨ ꯃꯁꯤꯡ ꯈꯨꯗꯤꯡꯃꯛꯁꯤꯗꯤ ꯆꯥꯛ ꯊꯣꯡꯕ ꯉꯝꯗꯕꯅꯤꯅꯀꯣ ꯁꯥꯒꯩꯗꯨꯒꯤ ꯑꯣꯏꯅ ꯃꯣꯏꯅ ꯀꯣꯜꯂꯤꯕꯗꯣ ꯂꯩꯃꯤꯟꯅꯔꯤꯕ ꯈꯔ ꯀꯧꯅꯔꯤꯕ ꯈꯔꯗꯣ ꯑꯗꯨꯒꯤ ꯆꯥꯃꯤꯟ ꯊꯛꯃꯤꯟꯅꯕ ꯊꯤꯅꯔꯦ ꯑꯗꯨꯒ ꯁꯤꯒꯤ ꯉꯁꯥꯏꯒꯤ ꯆꯩꯔꯥꯎꯕꯁꯦ ꯉꯁꯥꯏꯒꯤ ꯃꯊꯦꯜ ꯂꯨꯀꯣꯏ ꯃꯌꯥꯝ ꯑꯇꯣꯞꯄ ꯊꯪꯅꯕꯁꯤꯡꯒꯤ ꯊꯤꯜꯂꯛꯄ ꯃꯣꯏꯒꯤ ꯊꯣꯡꯕꯗꯣ ꯆꯥꯖꯕꯗ ꯃꯌꯥꯝ ꯆꯥꯥꯁꯟꯈꯤꯗꯅꯀꯣ ꯑꯗꯨꯒꯤ ꯃꯌꯥꯝ ꯆꯥꯥꯁꯟꯈꯤꯕꯗꯣ ꯇꯨꯝꯅꯕ ꯑꯣꯏꯅ ꯍꯥꯏꯇꯥꯔꯦ ꯇꯨꯝꯅꯕ ꯍꯛꯆꯥꯡ ꯅꯨꯡꯉꯥꯏꯅꯕ ꯑꯣꯏꯅ ꯆꯤꯡ ꯀꯥꯕꯒꯤ ꯑꯦꯛꯁꯔꯁꯥꯏꯖꯁꯦ ꯆꯥꯛ ꯇꯣꯛꯑꯒ ꯄꯣꯊꯥꯔꯕ ꯅꯨꯡꯁꯥꯒꯤ ꯃꯩꯁꯥꯅ ꯅꯦꯝꯊꯔꯛꯑꯕ ꯃꯇꯝꯗꯅꯦ ꯊꯝ ꯑꯍꯜ ꯂꯃꯟꯁꯤꯅ ꯑꯦꯛꯁꯔꯁꯥꯏꯁ ꯑꯣꯏꯅ ꯆꯍꯤꯒ ꯍꯧꯕꯗꯤ ꯊꯕꯛ ꯑꯝꯇ ꯁꯨꯗꯕꯤꯗꯀꯣ ꯍꯔꯥꯎ ꯅꯨꯡꯉꯥꯏꯅ ꯆꯠꯅꯔꯒ ꯋꯥꯔꯤ ꯋꯥꯇꯥꯏ ꯇꯧꯔꯝꯕꯒꯤ ꯃꯑꯣꯡꯗꯨꯅꯦꯕ ꯑꯩꯈꯣꯏꯅ ꯆꯤꯡ ꯀꯥꯕ ꯆꯤꯡ ꯀꯥꯕ ꯍꯥꯏꯅ ꯂꯧꯅꯔꯤꯁꯦ ꯍꯧꯖꯤꯛꯇꯗꯤ ꯑꯆꯧꯕ ꯀꯨꯝꯍꯩ ꯑꯣꯏꯅ ꯇꯧꯅꯈꯤꯕꯒꯤ ꯋꯥꯅꯦꯕꯀꯣ
ꯃꯔꯨꯞ ꯌꯥꯝ ꯅꯨꯡꯉꯥꯏꯔꯦ ꯅꯉꯣꯟꯗꯒꯤ ꯈꯪꯗꯕ ꯃꯌꯥꯝꯁꯨ ꯈꯪꯉꯛꯑꯦ ꯃꯊꯪ ꯇꯥꯕꯗ ꯍꯪꯉꯛꯑꯒꯦ ꯉꯁꯤꯒꯤ ꯑꯣꯏꯅꯗꯤ ꯑꯩꯁꯦ ꯊꯕꯛ ꯈꯤꯇꯪ ꯇꯧꯔꯨꯈꯤꯒꯦ ꯈꯤꯇꯪ ꯏꯁꯤꯟꯍꯧꯕꯈꯤꯒꯀꯣ ꯈꯤꯇꯪ ꯄꯤꯕ ꯅꯣꯂꯦꯖꯁꯦ
ꯍꯣꯏ ꯍꯣꯏ ꯍꯣꯏ
ꯑꯣ ꯊꯦꯡ
ꯎꯝ